ꯑ
ꯍꯥꯏꯌꯦ
ꯀꯩ ꯀꯩ ꯇꯧꯔꯤꯒꯦ
ꯕꯣꯔꯥ ꯆꯠꯁꯤꯅ ꯇꯧꯔꯤ
ꯎꯝ ꯅꯪ ꯉꯥꯏꯍꯥꯛꯇꯪ ꯄꯥꯏꯈꯣ ꯑꯩꯗꯣ ꯀꯩꯅꯣꯝꯇ ꯇꯧꯈꯤꯒꯦ ꯄꯥꯏꯌꯨ ꯄꯥꯏꯌꯨ ꯑꯗꯨꯝ ꯌꯥꯅꯤ ꯕꯣꯟ ꯀꯥꯏꯗ ꯁꯥꯟꯅꯧꯗꯣꯏꯅꯣ
ꯑꯗ ꯃꯔꯄꯅ ꯌꯥꯗ ꯀꯌꯥꯨꯒ ꯁꯣꯗꯅꯌꯥ ꯍꯥꯏ
ꯀꯩ ꯂꯝꯗ ꯍꯥꯏꯅꯣ
ꯀꯅꯥ ꯀꯅꯥꯅꯣ ꯍꯪ ꯃꯤ ꯀꯌꯥꯝ ꯌꯥꯝꯃꯤꯅꯣ
ꯃꯠꯇ ꯇꯥꯗꯕꯤꯅꯤ ꯇꯧꯔꯤꯁꯤ ꯋꯥꯁꯦ ꯌꯥꯗꯕꯤꯗ ꯀꯩꯅꯣ ꯑꯥꯁ
ꯅꯪ ꯂꯥꯛꯑꯣꯏꯗꯔꯣ
ꯍꯜꯂꯣ ꯍꯜꯂꯣ
ꯇꯥꯕ꯭ꯔꯣ
ꯍꯜꯂꯣ
ꯇꯥꯏꯌꯦ ꯇꯥꯏꯌꯦ
ꯆꯗꯅꯤ ꯇꯥꯎꯒꯤ ꯐꯟꯖꯦꯉꯣꯟꯗꯗꯤ
ꯋꯥꯍ ꯎꯝ ꯂꯥꯎꯑꯣꯏꯗ꯭ꯔꯣ ꯕꯣꯜ ꯇꯥꯔꯕꯣ
ꯇꯥꯕ ꯐꯪꯗ꯭ꯔꯦ ꯇꯥꯕ ꯐꯪꯗ꯭ꯔꯦ ꯅꯦꯠꯋꯥꯛꯁꯦ ꯌꯥꯗ꯭ꯔꯦ ꯑꯁꯨꯝ ꯇꯧꯗꯅ ꯁꯁꯨꯝ ꯂꯩꯔꯒꯗ꯭ꯔꯥ ꯄꯨꯟꯁꯤꯁꯦ ꯅꯦꯋꯥꯛꯁꯦ ꯈꯔ ꯌꯥꯗꯕ ꯑꯃ ꯇꯧꯗ
ꯇꯥꯔꯕꯥ
ꯇꯥꯔꯦ ꯇꯥꯔꯗꯤ ꯑꯩ ꯑꯃꯨꯛ ꯇꯧꯔꯛꯀꯦ ꯑꯩ ꯇꯥꯎ ꯊꯝꯃꯒꯦ
ꯄꯒꯖꯕꯥ